ꯍꯜꯂꯣ ꯀꯃꯥꯏ ꯀꯃꯥꯏ ꯇꯧꯔꯤꯒꯦ
ꯌꯦ ꯅꯪꯗꯤ
ꯁꯟꯗꯌꯥ ꯆꯪꯉꯛꯄꯁꯤꯕꯨ ꯀꯔꯤ ꯀꯔꯤ ꯇꯧꯔꯝꯃꯤꯅꯣ ꯑꯩ ꯅꯨꯡꯉꯥꯏꯔꯤꯌꯦ ꯑꯩꯁꯨ
ꯑꯁ ꯑꯩꯈꯣꯏꯒꯤ ꯂꯨꯍꯣꯡꯕ ꯑꯃ ꯂꯩꯕꯗꯣ ꯍꯌꯦꯡ ꯍꯩꯖꯤꯡ ꯄꯣꯠ ꯇꯥꯏꯅꯦ
ꯑꯩꯃꯥ ꯍꯩꯖꯤꯡꯄꯣꯠ ꯇꯥꯔꯦ
ꯍꯌꯦꯡ ꯍꯩꯖꯤꯡꯄꯣꯠ
ꯑꯣ ꯑꯣ ꯑꯣ ꯑꯩꯁꯦ ꯂꯥꯛ ꯅꯣꯡꯃꯗ ꯍꯦꯛ ꯂꯥꯛꯀꯦ ꯍꯦꯛ ꯉꯝꯗꯦ ꯑꯩ ꯀꯥꯟꯗꯗꯤ ꯃꯥꯅ ꯕꯥꯇꯣꯅ ꯇꯧꯕꯤꯔꯝꯕꯅꯤ ꯑꯗꯨꯗ ꯑꯩꯁꯨ
ꯃꯤꯕꯨꯗꯤ ꯃꯤꯕꯨꯗꯤ ꯌꯥꯝ ꯆꯠꯂꯣꯏꯌꯦ ꯍꯌꯦꯡꯕꯨꯗꯤ ꯑꯗꯣ ꯅꯪꯅ ꯌꯥ ꯁꯪꯉꯒꯗꯤ ꯍꯌꯦꯡ ꯅꯨꯡꯊꯤꯟꯗꯣ ꯑꯎꯨꯟꯄꯣꯠ ꯂꯧꯕ ꯌꯥꯎꯕꯤꯕꯗ ꯌꯥꯝꯅ ꯍꯔꯥꯎꯅꯤ
ꯑꯣ ꯍꯣꯏ ꯍ ꯍꯣꯏ ꯑꯋꯄꯣꯠ ꯂꯧꯕ ꯌꯥꯎꯔ ꯂꯣꯏ ꯀꯩꯅꯣꯅꯦ ꯏꯃꯩꯃ ꯂꯩꯀꯥꯏꯒꯤ
ꯑꯗꯨ ꯃꯥꯏꯅ ꯑꯣꯏꯅ ꯆꯠꯂꯖꯦ ꯍꯌꯦꯡ ꯅꯨꯡꯊꯤꯟꯗꯣ
ꯊꯥꯏꯅ ꯃꯤ ꯄꯨꯜꯂꯛꯏꯅꯤ ꯍꯣꯏ ꯍꯣꯏ ꯍꯣꯏ ꯑꯗꯣ ꯍꯌꯦꯡ ꯅꯨꯡꯊꯤꯗꯣ ꯍꯌꯦꯛ ꯀꯩꯝ ꯂꯩꯇꯦꯗ ꯏꯃꯥꯏ ꯑꯎꯟꯄꯣꯠ ꯉꯥꯏꯍꯥꯛ ꯂꯧꯔꯨꯕꯕꯨ
ꯑꯗꯣ ꯍꯌꯦꯡ ꯑꯎꯨꯟ ꯄꯣꯠ ꯂꯧꯕ ꯆꯠꯄꯤꯔꯨꯔꯁꯤ ꯂꯨꯍꯣꯡꯕꯗꯣ ꯅꯪ ꯆꯂꯨꯗꯧꯔꯤꯕ꯭ꯔꯣ
ꯂꯨꯍꯣꯡꯕꯁꯦ ꯑꯩ ꯆꯠꯂꯔꯣꯏꯒꯦ ꯃꯥꯒꯤ ꯀꯩ ꯍꯥꯏꯅꯤ ꯃꯃꯥꯟꯅꯕ ꯂꯥꯛꯄ ꯑꯩꯈꯣꯏꯗꯤ ꯅꯛꯄꯅꯤꯅ ꯀꯩꯗꯧꯅꯤ ꯆꯠꯇꯅ ꯀꯔꯤꯗ꯭ꯔꯦꯁ
ꯑꯗꯨꯅꯦ ꯑꯩꯈꯣꯏ ꯑꯣꯏꯅ ꯑꯩꯈꯣꯏ ꯑꯩꯈꯣꯏ ꯑꯣꯏꯅ ꯄꯥꯅ ꯍꯧꯔꯁꯤ
ꯄꯥꯟꯅꯕꯤꯔꯒ
ꯑꯩꯈꯣꯏꯒꯤ ꯌꯨꯝꯗꯅꯦ ꯇꯧꯗꯣꯏꯁꯦ ꯃꯣꯏꯒꯤ
ꯑꯁ ꯈꯪꯗꯦꯅꯦ ꯐꯨꯠꯕꯣꯜꯁꯤꯕꯨ ꯀꯃꯥꯏ ꯇꯧꯔꯤꯒꯦ
ꯕꯣꯟꯁꯦ ꯌꯦꯡꯁꯤ ꯂꯥꯛꯑꯣꯗꯅ ꯑꯩꯈꯣꯏꯗ
ꯕꯣꯜ ꯅꯣꯏ ꯇꯤꯚꯤꯗ ꯀꯥꯞꯄ꯭ꯔꯣ ꯑꯁ ꯑꯩ ꯏꯇꯨ ꯏꯆꯥ ꯂꯣꯏ ꯄꯨꯔ ꯂꯥꯛꯀꯦ ꯌꯦꯡꯍꯟꯒꯦ
ꯄꯨꯡ ꯃꯥꯄꯜ ꯃꯈꯥꯏꯒꯤꯗꯣ ꯑꯗꯨꯗ ꯍꯦꯛꯇ ꯍꯧꯔꯁꯦ ꯌꯦꯟꯁꯥꯡꯁꯨ ꯌꯦꯟ ꯊꯣꯡꯖꯤꯜꯂꯦ
ꯑꯩꯒꯤ ꯏꯆꯥꯅꯨꯄꯥꯗꯣ ꯀꯥꯔꯟꯗꯤ ꯈꯔ ꯇꯥꯕꯀꯣ ꯃꯥꯁꯦ ꯉꯟꯇꯥꯅ ꯑꯝꯇ ꯇꯨꯝꯍꯟꯒꯦ ꯉ ꯁꯤꯁꯦ
ꯑꯩ ꯇꯨꯝꯍꯜꯂꯝ ꯃꯣꯃꯦ
ꯇꯨꯝꯍꯜꯂ ꯊꯝꯃꯝꯕ ꯑꯥ ꯑꯍꯤꯡꯗꯪ ꯍꯧ
ꯍꯣꯏ ꯕꯣꯟ ꯍꯣꯔꯦꯟ ꯄꯇꯥ ꯑꯣꯏ ꯍꯣꯏ ꯌꯦꯡꯗꯣꯏꯅꯤ ꯕꯣꯟ
ꯍꯣꯏ ꯍꯣꯏ ꯇꯤꯚꯤꯗ ꯀꯥꯞꯄꯤ ꯅꯠꯇ꯭ꯔꯣ ꯑꯦ ꯃꯃꯥ ꯃꯆꯥ ꯄꯣꯔꯛꯄ ꯄꯣꯔꯛꯇꯕ ꯑꯩꯗꯤ ꯂꯥꯛꯑꯅꯤ
ꯂꯥꯛꯑꯣ ꯌꯦꯡꯁꯤ ꯀꯩꯅꯣ ꯕꯣꯜ ꯍꯣꯔꯦꯟꯗꯤ ꯅꯨꯡꯉꯥꯏꯅꯤ
ꯉꯁꯤꯗꯤ ꯅꯨꯡꯉꯥꯏꯗꯣꯏꯅꯦ ꯉꯁꯤꯗꯤ ꯃꯤꯅꯁꯨ ꯑꯩꯈꯣꯏꯒꯤ ꯑꯥꯔꯖꯦꯟꯇꯤꯅꯥ ꯂꯩꯍꯧꯔꯗꯤ ꯊꯒꯦꯅ ꯃꯤ ꯉꯥꯏ ꯂꯩꯔꯝꯃꯗꯕꯅꯦ ꯑꯗꯨꯝ ꯁꯥꯎꯅꯔꯤꯅꯦ ꯆꯥꯛꯅꯔꯤꯅꯦꯕ ꯑꯩꯈꯣꯏꯒꯤ ꯃꯦꯠꯁꯇꯣ ꯃꯌꯥꯝ ꯍꯨꯞꯆꯟꯅꯔꯅꯦꯕ ꯌꯦꯡꯗꯣꯏꯁꯦ ꯃꯥꯅꯦ ꯑꯩꯈꯣꯏꯁꯨ ꯄ꯭ꯔꯣꯇꯨꯒꯟꯗꯣ ꯑꯩꯈꯣꯏꯁꯨ ꯑꯍꯤꯡꯗ ꯀꯥꯕ꯭ꯔꯥ ꯀꯥꯗꯕ꯭ꯔꯅ ꯌꯦꯡꯉꯦ ꯃꯤ ꯁꯣꯝ ꯅꯥꯀꯟꯗ ꯃꯣꯏꯒꯤ ꯑꯥꯏꯁꯣ ꯏꯁꯄꯤꯠꯅ ꯀꯞꯄꯗꯣ ꯎꯕꯗ ꯑꯩꯗꯤ ꯅꯣꯛꯄꯨ ꯅꯣꯛꯑꯕꯅꯤ ꯀꯩꯅꯣ
ꯍꯨꯏ ꯍꯦꯛ ꯃꯥꯟꯒꯩ
ꯁꯥꯎꯖꯜꯂꯛꯏꯗꯨꯗꯤ ꯑꯃ ꯅꯥꯀꯟꯗꯒꯤ ꯃꯤꯅ ꯃꯦꯁ ꯁꯤ ꯂꯥꯎꯔꯛꯄꯗꯨꯗ ꯀꯅꯥꯥꯅꯣ ꯃꯦꯁꯤ ꯍꯥꯏꯗꯣ ꯁꯥꯎꯖꯤꯜꯂꯤ
ꯑꯗꯥ ꯍꯜꯂꯛ ꯄꯗ ꯉꯥꯏꯔꯤꯌꯦ ꯋꯥꯡꯖꯤꯡꯗꯒꯤ ꯆꯥꯛ ꯏꯁꯤꯡ ꯊꯣꯡꯗ꯭ꯔꯤꯗ
ꯋꯥꯡꯖꯤꯡꯗ ꯄ꯭ꯔꯣꯒꯥ꯭ꯔꯝ ꯆꯠꯂꯨꯕ ꯃꯥꯜꯂꯤꯗ
ꯑꯥ ꯑꯩꯖꯨ ꯆꯪꯗ꯭ꯔꯣꯃꯤꯅ ꯍꯦꯛ ꯍꯦꯛ ꯂꯥꯛꯑꯝꯃꯒ ꯍꯦꯛ ꯅꯣꯡꯃꯕꯥꯎ ꯍꯦꯛ ꯆꯠꯂꯝꯗꯕꯗꯣ ꯐꯖ ꯖꯗꯦ ꯑꯗ ꯆꯠꯂꯨꯕꯅꯤ
ꯆꯥꯛ ꯆꯥꯕ ꯆꯠꯂꯤꯔꯣ
ꯑꯥ ꯆꯥꯛ ꯆꯥꯎꯕꯅꯤ ꯑꯣꯛ ꯊꯣꯡꯉ ꯆꯥꯔꯛꯑꯦ ꯑꯣꯛꯀ ꯁꯣꯏꯕꯨꯝꯒ ꯇꯧꯔꯒ ꯑꯣꯛ ꯃꯈꯣꯡꯒ ꯍꯥꯞꯆꯤꯜꯂꯒ
ꯑꯥ ꯅꯁꯦꯟ ꯅꯨꯄꯥꯅ ꯐꯠ
ꯑꯦ ꯏꯁꯦꯟ ꯅꯨꯄꯥ ꯎꯅꯔꯛꯇꯦ ꯏꯁꯦꯟ ꯅꯨꯄꯥ ꯂꯩꯔꯝꯗꯦ
ꯆꯠꯈ꯭ꯔꯕ ꯅꯥꯁꯦꯟ ꯅꯨꯄꯥꯅ
ꯏꯆꯦꯟ ꯅꯨꯄꯥꯗꯣ ꯃꯥ ꯊꯕꯛ ꯆꯠꯂꯦꯅ ꯑꯥ ꯊꯕꯛ ꯁꯨꯕ ꯆꯠꯂꯦ ꯊꯕꯛ ꯃꯐꯝ ꯂꯩꯒꯤꯌꯦꯅ
ꯑꯣ ꯑꯗꯨꯗꯤ ꯅꯨꯡꯗꯥꯡꯒꯤ ꯆꯥꯛꯇꯤ ꯀꯃꯥꯏ ꯇꯧꯕ
ꯑꯦ ꯅꯨꯡꯗꯥꯡꯒꯤ ꯆꯥꯛ ꯃꯩ ꯊꯥꯒꯠꯂꯦ ꯅꯨꯡꯗꯥꯡꯒꯤ ꯆꯥꯛꯇꯤ ꯐꯠ ꯊꯣꯡꯊꯣꯛꯑꯗꯕꯅꯤ ꯕꯣꯜ ꯂꯩꯕꯅꯤꯅ ꯃꯥꯄꯜ ꯃꯈꯥꯏꯗꯒꯤ ꯁꯥꯟꯅꯕꯗꯨꯅ ꯇꯔꯥꯃꯥꯊꯣꯏ ꯀꯩꯁꯨ ꯇꯥꯔꯣꯏꯗ ꯇꯔꯥ ꯃꯈꯥꯏ
ꯇꯔꯥꯃꯊꯣꯏ ꯕꯥꯔꯣꯗꯤ ꯇꯥꯔꯣꯏ ꯑꯗꯣ ꯃꯤꯅꯤꯠ ꯌꯥꯝꯅ ꯍꯥꯞꯀꯠꯂꯗꯤ ꯇꯔꯥꯃꯥꯊꯣꯏ
ꯃꯈꯥ ꯍꯣꯏ ꯍꯣꯏ ꯕꯥꯔꯣꯗꯤ ꯇꯥꯔꯣꯏꯕ ꯀꯩꯁꯨ ꯀꯩꯅꯣꯅꯤ ꯀꯩꯅꯣ ꯑꯗꯣ ꯃꯣꯏꯒꯤ ꯋꯥ꯭ꯔꯜ ꯀꯞꯀꯤ ꯃꯥ ꯑꯩꯈꯣꯏꯒꯤ ꯕ꯭ꯔꯦꯛꯁꯦ ꯀꯨꯏꯅ ꯊꯥꯕꯖꯤꯗꯅꯤꯅꯦ
ꯍꯣꯏꯅꯦ ꯂꯥꯛꯑꯣꯅꯦ ꯑꯗꯨꯝ ꯊꯤꯟꯗꯣꯛꯑ ꯂꯣꯏꯔꯦ ꯀꯩꯗꯧꯔꯒꯦ ꯃꯤꯅ ꯄꯨꯡ ꯕꯥꯔꯣ ꯃꯈꯥꯏꯗꯒꯤꯅ ꯕꯥꯔꯣ ꯃꯈꯥꯏ ꯑꯃ ꯃꯈꯥꯏ ꯌꯦꯡꯅꯔꯒ ꯃꯌꯥꯝꯖꯤꯅ ꯀꯩꯅꯣ ꯑꯩꯈꯣꯏꯅ ꯄꯨꯡ ꯃꯥꯄꯜ ꯃꯈꯥꯏꯒꯤ ꯌꯦꯡꯕꯖꯤꯗ ꯌꯥꯝ ꯄꯥꯈꯠꯂꯤꯖꯤꯕꯣ
ꯄꯥꯈꯠꯇꯦꯗ ꯄꯥꯈꯠꯇꯦꯗ ꯌꯦꯡꯉꯗꯕꯅꯤ ꯉꯁꯤꯗꯤ ꯁꯨꯛꯁꯣꯏ ꯁꯣꯏ ꯂꯥꯛꯀꯅꯤ ꯌꯦꯡꯒꯅꯤ ꯀꯌꯤꯝ ꯈꯜꯂꯨꯅꯨ
ꯃꯌꯥꯝ ꯌꯦꯡꯃꯤꯟꯅꯕꯅ ꯅꯨꯡꯉꯥꯏꯌꯦꯅ ꯇꯧꯕꯅꯤꯅꯦ
ꯎꯝ ꯑꯁ ꯈꯪꯗꯦꯅꯦꯍꯦ ꯇꯧꯔꯤꯁꯤꯕꯣ ꯂꯨꯍꯣꯡꯕꯅ ꯇꯥꯡ ꯇꯔꯥꯅꯦꯅ ꯍꯥꯏꯗꯥꯏꯅꯦ ꯃꯣꯏꯒꯤꯗꯨꯕꯣ
ꯎꯝ ꯂꯨꯍꯣꯡꯕ ꯇꯥꯡ ꯇꯔꯥ
ꯑꯣ ꯍꯌꯦꯡꯖꯦ ꯇꯥꯡ ꯅꯤꯄꯥꯟ ꯑꯣꯏꯔꯝꯃꯅꯤ ꯑꯗꯨꯗꯤ ꯇꯥꯡ ꯅꯤꯄꯥꯟꯖꯦ ꯍꯌꯦꯡ
ꯍꯌꯦꯡ ꯍꯩꯖꯤꯡꯄꯣꯠ ꯎꯝ ꯃꯤ ꯌꯥꯝꯗꯕꯤ ꯆꯠꯅꯔꯅꯤ
ꯇ ꯍꯧꯖꯤꯡꯄꯣꯠ ꯑꯣꯏꯔꯣ ꯍꯣꯏꯗ ꯑꯗꯨ ꯑꯩꯅ ꯍꯥꯏꯕꯗ ꯑꯃꯨꯛ ꯌꯥꯝ ꯁꯥꯡꯅ ꯌꯩꯊꯣꯛꯇꯅ ꯈꯣꯠꯇꯣꯛꯇꯅ ꯇꯧꯕ ꯍꯥꯏꯗꯣ ꯃꯣꯏꯗꯖꯨ ꯄꯩꯁꯥ ꯑꯗꯨꯝ
ꯌꯥꯗ꯭ꯔꯦ ꯍꯧꯖꯤꯛ ꯏꯉꯥ ꯏꯉꯥ ꯆꯪꯉꯛꯑꯦ ꯍꯥꯏꯕ꯭ꯔꯥ ꯀꯩꯅꯣ ꯌꯥꯗ꯭ꯔꯦ ꯂꯨꯍꯣꯡꯕ
ꯑ ꯑ ꯑꯗꯨꯅ ꯑꯃꯨꯛ ꯍꯤꯌꯥꯡꯒꯩ ꯑꯥ ꯄꯣꯏꯅꯨ ꯋꯥꯛꯆꯤꯡ ꯑꯅ ꯑꯃꯨꯛ ꯑꯗꯨ ꯌꯥꯔꯔꯣꯏ
ꯂꯨꯍꯣꯡꯕ ꯃꯇꯝ ꯂꯣꯏꯁꯤꯜꯂꯛꯂꯦ ꯍꯧꯖꯤꯛ ꯍꯣꯡꯍꯧꯔꯤꯁꯤꯅ ꯐꯔꯕꯅꯤ
ꯍꯣꯏꯕ ꯀꯩꯅꯒ ꯕꯣꯔꯗꯨꯒꯤꯖꯨ ꯈꯔ ꯈꯟꯕꯤꯕ ꯐꯩꯌꯦꯕ
ꯑꯥ ꯃꯒꯤ ꯑꯥ ꯃꯒꯤ ꯀꯒꯤ ꯋꯥꯜ ꯁꯤꯂꯤꯡꯗꯨꯝꯗꯤ ꯌꯥꯏꯍꯦ
ꯑꯁ
ꯈꯣꯏ ꯊꯣꯏꯊꯣꯏꯕꯒꯤ ꯕꯥꯁꯀꯔ ꯍꯣꯏꯅ ꯇꯧꯕꯤꯅꯤꯒ
ꯑꯣ ꯕꯥꯁꯀꯔ ꯍꯣꯏꯅ ꯕꯥꯁꯀꯔꯅ ꯇꯧꯕꯁꯤ ꯅꯩꯕꯅꯤꯍꯦ
ꯏꯁ ꯅꯩꯁꯜꯂꯝꯃꯤꯅꯤ
ꯐꯖꯕꯅꯦ ꯋꯥꯁꯀꯔꯅ ꯇꯧꯕꯁꯦ
ꯀꯥꯅꯦ ꯑꯗꯩ ꯃꯃꯥꯟꯅꯕ ꯑꯃꯒ ꯂꯥꯛꯑꯝꯃꯦ ꯑꯉꯥꯡꯂ ꯀꯩꯅꯣ ꯃꯣꯏ ꯑꯍꯨꯝꯅ
ꯑꯥ
ꯑꯩꯖꯨ ꯑꯈꯣꯏꯒꯤ ꯃꯃꯥꯡꯒꯤ ꯌꯨꯝꯗꯣ ꯂꯣꯏꯁꯜꯂꯒꯦꯅ ꯇꯧꯕꯅꯦ ꯑꯗꯨꯗ ꯂꯣꯏꯅ ꯀꯥ ꯂꯣꯏꯅ ꯇꯧꯍꯜꯂꯗꯝꯅꯦ ꯑꯗꯨꯒꯨꯝꯕ ꯑꯣꯏꯅ
ꯑꯉꯥꯡꯅꯦ
ꯑꯗꯨꯒꯨꯝꯕꯗꯨꯅ ꯍꯦꯟꯅ ꯐꯖꯩꯌꯦꯕ ꯀꯩ ꯍꯦꯟꯖꯥꯡ ꯊꯣꯡꯗꯣꯔꯕ
ꯑꯁ ꯍꯪꯒꯝ ꯈꯔ ꯄꯤꯔꯛꯑꯦ ꯏꯅꯦꯝꯄꯣꯛꯅ ꯍꯪꯒꯝꯗꯣ ꯆꯝꯅ ꯊꯣꯡꯉꯅꯤ ꯆꯥꯛ ꯌꯥꯝ ꯆꯥꯅꯤꯡꯕ ꯑꯣꯏꯗꯦꯕ
ꯆꯥꯛ ꯆꯥꯕ ꯊꯦꯡꯉꯝꯃꯅꯤꯗ
ꯆꯥꯛ ꯄꯨꯡ ꯕꯔꯣ ꯑꯗꯨꯏꯗꯕꯨꯗꯤ ꯆꯥꯏ ꯑꯗꯨꯝ ꯍꯥꯝꯃꯨ ꯍꯥꯝꯃꯨꯅꯦ ꯑꯗꯨ ꯑꯣꯏꯇꯔꯖꯨ ꯆꯥꯛꯁꯦ ꯏꯊꯟ ꯊꯟꯀꯠꯂꯦ ꯇꯧꯕꯅꯤ ꯄꯨꯛꯁꯦ
ꯉꯜꯂꯤꯕꯨ ꯀꯩꯅꯣ ꯊꯣꯡꯗꯣꯛꯄ ꯌꯥꯔꯦ ꯀꯩꯅꯣ ꯍꯣꯔꯦꯟ ꯆꯥꯛ ꯇꯣꯛꯑꯒ ꯉꯍꯥꯛ ꯄꯣꯊꯔꯒ ꯋꯥꯛꯀꯤꯡ ꯑꯣꯏꯅ ꯂꯥꯛꯑꯒ ꯕꯣꯟ ꯌꯦꯡꯅꯕ ꯅꯪꯒꯤ ꯅꯪꯒꯤ ꯅꯝꯕꯔ ꯑꯃꯗꯨꯕꯨ ꯔꯤꯆꯥꯔꯖꯀ ꯍꯟꯕꯤꯗ꯭ꯔꯕꯣ
ꯍꯥꯜꯂꯦ ꯍꯥꯜꯂꯦ ꯔꯤꯆꯥꯔꯖ ꯍꯥꯜꯂꯤ ꯀꯩꯅꯣꯅꯦ ꯉꯍꯥꯟ ꯂꯧꯔꯛꯄꯗꯒꯤ ꯔꯤꯆꯥꯔꯖ ꯂꯣꯏꯗ꯭ꯔꯤꯌꯦ
ꯖꯤꯌꯣꯗꯒꯤ ꯑꯗꯨꯝ ꯇꯧꯔꯛꯏꯁꯤꯕꯣ ꯖꯤꯌꯣꯅ ꯐꯣꯟꯗꯨꯕꯨ ꯅꯨꯡꯉꯥꯏꯕ꯭ꯔꯣ
ꯐꯣꯟꯗꯤ ꯑꯗꯨꯝ ꯅꯨꯡꯉꯥꯏꯕ ꯑꯣꯏꯗ ꯀꯥ ꯍꯦꯟꯅ ꯀꯦꯃꯦꯔ ꯀꯩꯀꯥ ꯑꯗꯨꯝ ꯃꯌꯦꯛ ꯁꯦꯡꯉꯦ ꯑꯗꯨꯝ ꯅꯨꯡꯉꯥꯏꯕ ꯑꯣꯏꯗ
ꯑꯗꯨꯝ ꯁꯤꯖꯤꯟꯅꯕ ꯌꯥꯅꯤ ꯆꯍꯤ ꯃꯔꯤ ꯃꯉꯥꯃꯛ ꯏꯁꯀ꯭ꯔꯤꯟ ꯁꯣꯠꯇꯨꯗꯤ ꯑꯗꯨꯝ ꯈꯪꯗ꯭ꯔꯤꯕꯣ ꯍꯧꯖꯤꯛꯐꯥꯎ
ꯑꯗꯨꯕꯥꯎ ꯈꯪꯗ꯭ꯔꯤꯌꯦ
ꯎꯝ ꯃꯥꯏ ꯁꯣꯔꯠꯀꯠꯁꯦ ꯀꯗꯥꯏꯗ ꯂꯩꯕꯅꯣꯖꯦ
ꯑꯈꯣꯏꯒꯤ ꯒꯨꯒꯜ ꯌꯨꯇꯨꯞꯇ ꯊꯥꯔ ꯌꯦꯡꯒꯦꯗꯤ ꯅꯠꯇꯦ
ꯑꯁ ꯑꯩꯖꯨ ꯑꯗꯨ ꯑꯗꯨꯒꯤ ꯃꯇꯝꯒꯩꯗꯤ ꯂꯩꯇꯦ ꯑꯩꯖꯨ ꯌꯦꯡꯗꯦ ꯉꯁꯥꯏꯖꯨ ꯑꯩꯒꯤ ꯏꯕꯥꯏꯗꯨꯖꯨ ꯑꯩ ꯑꯩꯒ ꯏꯃꯥꯟꯅꯕ ꯑꯃ ꯄꯥꯏꯌꯦꯕ
ꯎꯝ
ꯃꯉꯣꯟꯗ ꯍꯪꯉꯛꯀꯗꯕꯖꯨ ꯀꯥꯎꯔ ꯑꯗꯨꯝ ꯂꯥꯛꯑꯦ ꯀꯩꯅꯣ ꯇꯧꯕ꯭ꯔꯣ
ꯍꯥꯏꯌꯨ
ꯒꯤ ꯍꯧꯖꯤꯛꯀꯥꯟꯖꯤꯕꯨ ꯕꯤꯖꯤꯅꯦꯁꯁꯤꯕꯨ ꯇꯧꯕ ꯌꯥꯕ ꯕꯤꯖꯤꯅꯦꯁꯁꯤꯕꯨ
ꯌꯥꯝ ꯂꯩ ꯀꯩꯅꯣ
ꯀꯔꯤ ꯕꯤꯖꯤꯅꯦꯁ ꯂꯩꯒꯦ
ꯍꯧꯖꯤꯛꯀꯥꯟ ꯍꯧꯖꯤꯛꯀꯥꯟꯁꯦ ꯇꯧꯕ ꯌꯥꯕꯁꯤ ꯕꯖꯥꯔꯗ ꯐꯤꯔꯣꯜ ꯌꯣꯟꯕ ꯌꯥꯏ
ꯕꯖꯥꯔꯗ ꯍꯣ ꯍꯣꯏ ꯐꯤꯔꯣ ꯌꯣꯟꯕꯁꯨ
ꯅꯠꯇ꯭ꯔꯒꯅꯥ ꯐꯥꯔꯝ ꯂꯧꯔꯒ ꯐꯥꯝꯗ ꯑꯣꯏꯅ ꯉꯥꯒꯤ ꯕꯤꯖꯤꯅꯦꯁ ꯇꯧꯕ ꯌꯥꯏ
ꯑꯣ
ꯐꯥꯔꯝꯁꯦ ꯌꯥꯔꯤꯉꯩ ꯃꯌꯥꯝ ꯂꯧꯁꯤꯜꯂꯒ ꯆꯥꯎꯍꯜꯂꯒ
ꯍꯣꯏꯅꯦ ꯍꯣꯏꯅꯦ
ꯕꯤꯖꯤꯅꯦꯁ ꯇꯧꯕ ꯌꯥꯏ
ꯑꯗꯨꯒꯨꯝꯕ ꯕꯤꯖꯤꯅꯦꯁꯁꯦ ꯈꯔ ꯀꯣꯛꯇ ꯅꯣꯂꯦꯖ ꯂꯩꯇꯕ ꯌꯥꯗ꯭ꯔꯦꯅꯦꯍꯦ ꯕꯤꯖꯤꯅꯦꯁꯁꯦ
ꯑꯁ ꯄꯩꯁꯥꯕꯨ ꯄꯥꯏꯔꯗꯤ ꯂꯣꯏ ꯌꯥꯕꯖꯥꯠꯅꯤꯗ ꯄꯩꯁꯥ ꯄꯩꯁꯥꯗ ꯂꯣꯏ ꯂꯩꯔꯦ
ꯕꯤꯌꯅꯦꯁꯁꯦ ꯐꯖ ꯐꯖꯕ ꯈꯔ ꯇꯧꯅꯤꯡꯉꯤ
ꯁꯤꯗꯩꯗꯤ ꯑꯩꯈꯣꯏ ꯑꯗꯨꯝ ꯑ
ꯕꯤꯖꯤꯅꯦꯁ ꯇꯧꯕꯗꯤ ꯑꯔꯥꯏꯕ ꯅꯦꯝꯃꯤ ꯁꯦꯟꯗꯨꯅꯦꯕ ꯃꯔꯨꯗꯤ ꯍꯧꯖꯤꯛꯅ ꯇꯥ ꯑꯗꯨꯒ ꯂꯝꯅ ꯇꯥꯡꯉꯤꯕ ꯈꯣꯠꯂꯤꯕ ꯃꯌꯥꯝꯁꯤꯗ ꯐꯥꯝꯈꯩꯁꯤꯅ ꯇꯥꯡꯉꯤꯕ ꯃꯌꯥꯝꯁꯤꯗ
ꯁꯦꯟꯁꯦ ꯁꯦꯟ ꯄꯥꯏꯗꯗꯤ ꯍꯧꯖꯤꯛ ꯊꯕꯛ ꯑꯝꯇ ꯌꯥꯗ꯭ꯔꯦ ꯍꯧꯖꯤꯛ ꯑꯩꯈꯣꯏ ꯁꯔꯀꯥꯔ ꯊꯕꯛ ꯑꯃ ꯇꯧꯅꯤꯅꯁꯨ ꯂꯩꯇꯦ ꯁꯔꯀꯥꯔꯒꯤ ꯊꯕꯛ ꯍꯥꯏꯔꯦ ꯀꯧꯕꯤꯗꯦ
ꯁꯔꯀꯥꯔꯒꯤ ꯊꯕꯛ ꯍꯥꯏꯔꯦ ꯀꯧꯕꯤꯗꯦ ꯁꯔꯀꯥꯔꯒꯤ ꯊꯕꯛ ꯉꯥꯏꯕꯗꯤ ꯑꯣꯏꯔꯣꯏꯗ ꯁꯔꯀꯥꯔꯒꯤ ꯊꯕꯛꯇꯤ ꯀꯧꯔꯔꯣꯏꯗ ꯌꯥꯝ ꯋꯥꯠꯂꯤꯗ ꯍꯥꯏꯗꯤ ꯑꯩꯈꯣꯏꯒꯤ ꯇꯪꯗꯨ ꯂꯩꯇꯥꯕ ꯍꯥꯏꯕꯗꯨ ꯑꯣꯏ ꯂꯩꯇꯕꯅꯤꯅꯀꯣ ꯑꯗꯨꯒ ꯕꯤꯖꯤꯅꯦꯁꯁꯤꯁꯨ ꯑꯃꯨꯛ ꯗꯨꯀꯥꯟ ꯐꯝꯕ ꯈꯣꯠꯄꯁꯦ ꯍꯧꯖꯤꯛ ꯃꯅꯤꯄꯨꯔꯗ ꯌꯥꯝꯅ ꯋꯥꯏꯑꯦꯕ ꯈꯪꯍꯧꯗꯅ ꯏꯔꯥꯡ ꯑꯃ ꯊꯣꯛꯆꯤꯜꯂꯛꯑꯒ
ꯗꯨꯀꯥꯟ ꯐꯝꯕ ꯈꯣꯠꯄꯁꯤꯁꯨ ꯕꯟ ꯅꯨꯡ ꯇꯧꯁꯤꯜꯂꯛꯑꯗꯤ ꯕꯦꯔꯥꯅꯤ
ꯃꯥꯥꯟꯅꯦ ꯑꯗꯨꯅ ꯑꯩꯈꯣꯏꯒꯤ
ꯕꯟꯅꯨꯡ ꯇꯧꯁꯤꯜꯂꯛꯑꯗꯤ
ꯎꯝ ꯍꯦꯛꯇ ꯌꯥꯔꯣꯏꯗꯣꯏꯃꯤ ꯑꯗꯨꯅ ꯍꯧꯖꯤꯛꯀꯤ ꯑꯩꯈꯣꯏꯅ ꯇꯧꯒꯗꯕ ꯍꯥꯏꯕꯕꯨ ꯏꯁꯥꯒꯤ ꯑꯣꯏꯕꯀꯣ ꯕꯟ ꯁꯨꯡꯇꯧ ꯇꯧꯗꯕ ꯐꯥꯝꯁꯦ ꯐꯥꯝ ꯇꯧꯕ ꯌꯥꯏꯌꯦ ꯃꯤ
ꯍꯥꯏꯗꯤ ꯕꯟ ꯂꯩꯔꯁꯨꯀꯣ ꯕꯟ ꯂꯩꯔꯁꯨ ꯑꯗꯨꯝ ꯆꯠꯀꯗꯕ ꯄꯣꯠꯁꯦ
ꯌꯦꯡꯉꯨ ꯀꯩꯀꯩ ꯐꯥꯔꯝ ꯂꯩ ꯗ꯭ꯔꯥꯒꯣꯟ ꯐ꯭ꯔꯨꯠꯀꯤ ꯐꯥꯔꯝ ꯇꯧꯕ ꯌꯥꯏ
ꯌꯥꯏ ꯌꯥꯏ ꯍꯩꯔꯥ ꯍꯩ ꯔꯥꯁꯦ ꯑꯗꯨꯝ ꯑꯩꯈꯣꯏ ꯃꯇꯝ ꯃꯇꯝꯒꯤ ꯍꯩꯔꯥꯁꯦ ꯑꯗꯨꯝ ꯆꯥꯅꯕꯅꯤꯅꯀꯣ
ꯑꯩꯈꯣꯏꯒꯤ ꯕ꯭ꯂꯨꯕꯦꯔꯤꯒꯤꯒꯁꯦ ꯌꯥꯝ ꯀꯟꯅ ꯆꯠꯅ ꯈꯜꯂꯛꯏꯅꯦꯍꯦ ꯌꯥꯝ ꯇꯥꯡꯉꯦ ꯍꯥꯏꯔꯤꯅꯦ ꯑꯩꯈꯣꯏꯒꯤ ꯑꯥ ꯕ꯭ꯂꯨ
ꯏꯁꯇ꯭ꯔꯣꯕꯦꯔꯤ ꯏꯁꯇ꯭ꯔꯣꯕꯦꯔꯤꯁꯦ ꯑꯃꯨꯛ ꯂꯦꯞꯈ꯭ꯔꯕ ꯃꯥꯜꯂꯦ
ꯂꯦꯞꯈ꯭ꯔꯦ ꯑꯩꯈꯣꯏ ꯃꯅꯤꯄꯨꯔꯒꯤ ꯑꯃ ꯀꯟꯅ ꯇꯧꯔꯤꯌꯦ ꯇ꯭ꯔꯦꯟꯗꯤꯡꯁꯦ ꯃꯇꯦꯛ ꯑꯃ ꯀꯟꯅ ꯑꯣꯏꯔꯝꯃꯒꯀꯣ ꯏꯁꯇ꯭ꯔꯣꯕꯦꯔꯤ ꯉꯥꯛꯇ ꯊꯥꯖꯟꯕꯤ
ꯑꯗꯣ
ꯗꯨꯀꯥꯟ ꯐꯤ ꯌꯣꯟꯐꯝꯗ ꯗꯨꯀꯥꯟ ꯐꯝꯈ꯭ꯔꯦꯗꯅ ꯑꯥ ꯗꯨꯀꯥꯟ ꯐꯤ ꯌꯣꯟꯕ ꯑꯃꯅ ꯐꯤ ꯌꯣꯜꯂꯦ ꯐꯤ ꯑꯇ ꯊꯪꯅꯕꯁꯨ ꯌꯣꯟꯖꯟꯕꯤ ꯁꯨꯃꯥꯏꯅ ꯑꯃ ꯇ꯭ꯔꯦꯅꯤꯡ ꯑꯃ ꯀꯟꯅ ꯇꯧꯔꯤ ꯍꯣꯇꯦꯜ ꯐꯕ ꯍꯧꯈ꯭ꯔꯦ ꯍꯣꯇꯦꯜꯅ ꯚꯦꯟꯗꯔ ꯐꯝꯕ ꯍꯧꯈ꯭ꯔꯦ ꯚꯦꯟꯗꯔ ꯉꯥꯛꯇ ꯑꯣ ꯑꯣ ꯌꯥꯏꯌꯦ ꯌꯥꯏꯌꯦ ꯑꯝꯇ ꯇꯧꯕꯤꯔꯣꯝ ꯇꯧꯕꯁꯨ
ꯎꯝ